ꯍꯜꯂꯣ
ꯍꯜꯂꯣ
ꯍꯜꯂꯣ
ꯀꯩꯗꯧꯔꯤꯅꯣ
ꯎꯝ ꯇꯥꯕ꯭ꯔꯣ
ꯅ ꯐꯂ ꯃꯥꯇꯤꯅꯦ
ꯎꯝ ꯀ ꯇꯣꯔꯤꯅꯣ ꯥꯏ
ꯇꯨꯡ
ꯑꯩ ꯀ ꯁ ꯆꯥꯕꯣ ꯎꯝ
ꯀꯩ ꯈꯨꯨꯅ ꯅ
ꯎꯝ ꯏꯇꯋꯦ ꯍꯥꯏꯦꯅ
ꯀꯩ ꯈꯨꯟ
ꯊꯕꯛ ꯆꯠꯠꯇ ꯅꯪ
ꯑꯁ ꯂꯣꯏ ꯅꯤꯉꯣ ꯅꯨꯡꯉꯥꯏꯇꯦꯅꯦ
ꯑꯣ ꯑ ꯍꯣꯏ ꯀꯩꯅ ꯁ ꯋꯥ ꯃꯥꯜ ꯑꯦ ꯈꯣꯟꯕꯅꯤꯕꯥꯛꯁꯦ
ꯇꯥꯕ꯭ꯔꯣ
ꯅꯥꯏ ꯍꯥꯏꯉꯕꯣ
ꯍꯜꯂꯣ ꯍꯜꯂꯣ ꯎꯝ
ꯑꯗꯣ ꯑꯩꯅ ꯍꯥꯏꯔꯤꯁꯦ ꯑꯗꯨꯝ ꯐꯖꯅ ꯀꯥꯕ ꯉꯝꯗꯦꯗꯤ ꯑꯅꯥ ꯊꯨꯝꯗꯪ ꯑꯩ ꯀꯩ ꯍꯖꯝ ꯆꯥꯔꯒꯦ ꯑꯩꯀꯤ ꯐꯃꯂꯒꯦ
ꯀꯣꯂꯖ ꯇꯝꯔꯣ ꯁ꯭ꯀꯨꯜ ꯇꯝꯔꯣ ꯑ
ꯑꯗꯨ ꯆꯔꯒꯦ
ꯍꯜꯂꯣ
ꯎꯝ ꯍꯕ
ꯣꯜ ꯇꯧꯕ ꯅꯨꯡꯉꯥꯏꯇꯦꯅꯦꯦ ꯎꯝ
ꯀꯅ ꯍꯥꯎ ꯍꯒ ꯅꯪꯗꯤ
ꯃꯤꯅꯤ ꯂꯨꯖ ꯇ ꯀꯩ ꯏꯟꯁꯥꯡ ꯆꯥꯒꯦ ꯇꯧꯔꯤꯅꯣ
ꯃꯃꯥ ꯕꯥꯗꯤ ꯑꯅꯥ ꯑꯌꯦꯛ ꯌꯥꯎꯗꯕꯅ ꯊꯧꯕꯥꯏ
ꯍꯜꯂ
ꯍꯦꯟꯅ ꯀꯣ ꯍꯧꯖꯤꯀꯤ ꯌꯥꯝꯅꯁꯨ ꯁꯥꯔꯕꯅꯤꯅ
ꯋꯥꯅꯨꯡꯉꯇꯤꯩꯅꯔ
ꯑꯥ
ꯀꯅꯤ ꯀꯔꯔꯤꯈꯥ ꯇ ꯍꯧꯖꯤꯛ ꯍꯧꯖꯤꯛ ꯀꯔꯤ ꯇꯧꯔꯤꯅ
ꯎꯝ
ꯎꯝ ꯑꯗꯨ ꯍꯥꯏꯗꯤ ꯑꯥ ꯑꯌꯨꯛꯇ ꯋꯥꯋꯀꯤꯡ ꯆꯦꯟꯕꯗꯣ ꯅꯪꯗꯤ ꯆꯦꯟꯗꯕ꯭ꯔꯣ ꯊ ꯄꯁꯥꯞ ꯀꯁꯁꯦ ꯅ ꯁꯁꯗꯁ ꯍꯅ
ꯃꯃꯥꯟ ꯏꯁꯥ ꯐꯒꯦ ꯍꯥꯏꯗꯤ ꯁꯦꯟꯊꯣ ꯑꯌꯨꯛꯇ ꯑꯗꯨꯒ ꯕ꯭ꯔꯦꯛꯐꯥꯁ ꯑꯐ ꯑꯐꯕ ꯇꯥꯔꯒ ꯄꯁꯥ ꯉꯅꯥꯅ ꯂꯩꯔꯒ ꯑ ꯇꯧꯔꯒ ꯊꯕꯛ ꯈꯔ ꯃꯇꯦꯡ ꯄꯥꯡꯁꯤꯜꯂꯒ ꯃꯔꯝꯑꯗꯤ ꯏꯁꯥ ꯐ ꯁꯃꯇꯛ ꯁꯥꯗ
ꯨꯀ ꯍꯥꯏꯒꯔ
ꯎ ꯑꯗꯨꯗꯤ ꯅꯪꯗ ꯀꯔꯤ ꯀꯔꯤ ꯁꯥꯟꯅꯕ ꯄꯥꯝꯕꯅꯣ
ꯍꯕ
ꯑ ꯎꯝ
ꯈꯔ ꯀꯟꯅ ꯉꯥꯡꯉꯦꯔꯥ
ꯎꯝ ꯑꯗꯅ ꯑ ꯆꯦꯜ ꯂꯀ ꯃꯔꯤ ꯑꯗꯒꯤ ꯅꯅ ꯀꯔꯤ ꯀ ꯃꯅꯤꯄꯨꯔꯤ ꯑꯦꯛꯇꯔꯗ ꯀꯅꯥ ꯀꯅꯥ ꯄꯥꯝꯕꯅꯣ ꯀꯔꯤ ꯀꯔꯤ ꯋꯥꯔꯤꯅꯇꯥꯕ ꯅꯨꯡꯉꯥꯏꯒꯦ ꯨꯡꯒꯥ ꯋꯥꯔꯤ ꯑꯍꯜ ꯂꯃꯅ ꯇꯥꯂꯤꯕꯗꯣ ꯑꯐ ꯑꯐꯕ ꯊꯞ ꯅꯨꯡꯉꯥꯏꯔꯨꯔꯣ ꯀꯔꯝꯕꯅ ꯇꯥ ꯅꯨꯡꯉꯥꯏꯒꯦ
ꯑꯁ ꯃꯅꯤꯄꯨꯔꯤ ꯐꯤꯂꯝ ꯤꯗ ꯂꯩꯇꯅꯦ ꯅꯪꯗꯤ ꯌꯦꯡꯕ꯭ꯔꯥ
ꯎꯝ
ꯍꯜꯂꯣ
ꯕꯥꯏꯒ ꯋꯥꯔꯤ ꯁꯥꯟꯅꯕꯗꯁꯨ ꯌꯥꯝ ꯅꯨꯡꯉꯥꯏꯔꯦꯀꯣꯅ ꯁꯤ ꯃꯈꯣꯟꯁꯤꯁꯨ ꯅꯝꯅꯁꯨ ꯐꯩꯌꯦ ꯁꯦ ꯑꯗꯨꯝ ꯑꯗꯨꯝ ꯀꯩꯅꯣ ꯐ꯭ꯔꯦꯟ ꯑꯣꯏꯁꯤ ꯀꯣ ꯑꯦꯒꯥ ꯏꯁ ꯑꯅꯤ ꯈꯟꯇꯔꯄꯔ
ꯑ ꯑ
ꯍ
ꯎꯝ ꯈꯣꯟꯣꯟ ꯆꯞꯄꯦꯅꯦ ꯇꯥꯕꯅꯤ ꯃꯥꯇꯦ
ꯎꯝ ꯐꯁꯤꯦ ꯀꯩꯅꯣꯇ ꯍꯕꯂ ꯎꯝ ꯅꯥꯟ ꯎꯝ ꯊꯕꯛ ꯆꯤꯟꯕ꯭ꯔꯣ
ꯌꯥꯝ ꯂꯉꯅꯦ
ꯍ
ꯑꯥꯡ ꯁꯤ ꯑꯦꯞ ꯌꯨꯖ ꯇꯧꯕ ꯀꯌꯥꯝ ꯁꯨ ꯁ ꯁ ꯆ ꯇꯃꯒꯤꯦ
ꯑ ꯑꯗꯣ ꯀꯩꯅꯣ ꯇꯅꯤ ꯎ ꯑꯩꯈꯣꯏꯒꯤ ꯀꯣ ꯎꯝ ꯆꯥꯛꯇ ꯂꯩ ꯊꯉꯅꯤ ꯆꯞ ꯆꯗꯕ꯭ꯔꯣ
ꯍꯥꯥ
ꯈꯅꯆꯥ ꯍ꯭ꯔꯣ
ꯑꯁ
ꯌꯥ ꯑꯩꯈꯣꯏꯒꯤ ꯉꯟꯅꯅꯆꯥꯥ ꯊꯣꯛꯑꯦ ꯍꯣꯁꯃꯤꯅꯥ ꯊꯣꯡꯉꯦ ꯀꯣꯛꯅꯅꯤꯉ ꯊꯣꯡꯅꯤꯡꯉꯦꯅ ꯃꯥꯅ ꯊꯣꯡꯗꯣꯛꯏ ꯑꯗꯨꯒ ꯁꯥꯈꯁꯥꯠ ꯍꯕ ꯁꯀꯨꯜ ꯀꯗ꯭ꯅꯤ
ꯇꯗꯅꯦ
ꯍꯧꯖꯤꯛ ꯑꯩ ꯁ꯭ꯀꯨꯜ ꯗ꯭ꯔꯦꯁ ꯆꯥꯁꯤꯜꯂꯤ ꯑꯩꯗꯤ ꯑꯗꯨꯒ ꯁ꯭ꯀꯨꯜ ꯆꯠꯂꯅꯤ ꯑꯗꯨꯒꯗ ꯑꯣꯖꯥꯅ ꯇꯌꯇꯤ ꯆꯠꯂꯣ ꯍꯥꯏꯔꯗꯤ ꯆꯠꯂꯅꯤ ꯆꯠ ꯄꯅꯨꯡꯏ ꯃꯥ ꯇꯕꯦ ꯑꯣꯏꯗꯗꯤ ꯅꯪꯒꯗꯤ
ꯑꯣ ꯀꯕ꯭ꯔ
ꯅꯨꯡꯉ ꯅꯨꯡꯉ ꯇꯕ꯭ꯔꯣ ꯅ ꯁꯥꯏꯠꯇ
ꯎꯝ
ꯌꯥꯝꯅꯁꯨ ꯂꯥꯡꯉꯤꯅꯦ ꯀꯦ ꯀꯅꯥ ꯀꯅꯥ ꯂꯩꯕ꯭ꯔꯥ
ꯎꯝ
ꯎꯝ
ꯑꯗꯨꯃꯥꯏꯅ ꯁꯤꯁꯦ ꯆꯠꯂꯨꯔꯅꯤ ꯗ꯭ꯌꯨꯇꯤꯁꯦ ꯑꯗꯣ ꯗ꯭ꯌꯨꯇꯤꯗꯤ ꯈꯪꯗꯦꯀꯣ ꯑꯗꯨ ꯏꯁꯀꯨꯜ ꯗꯨꯀꯥꯟ ꯑꯗꯤ ꯀꯧꯕ ꯑꯥ ꯑꯩ ꯃꯥꯏꯗꯅ ꯆꯥꯁꯤꯗ ꯎꯏꯔꯤꯁꯦ ꯀꯝ ꯎꯏꯔꯛꯇꯦꯕ ꯑꯗꯨꯒꯅꯤ ꯃ ꯁꯖꯤꯁꯤ ꯄꯦꯔ ꯎꯜꯌ ꯏꯇ ꯇꯨꯝꯕꯁꯨꯅꯦ ꯄꯨꯡ ꯐꯥꯅ ꯇꯨꯝꯗ꯭ꯔꯕꯅꯦꯅ ꯏꯁꯥꯁꯨ ꯋꯥ ꯔꯦ ꯏꯁꯥꯁꯨ ꯍꯧꯒꯠꯄ ꯉꯝꯃꯗ꯭ꯔꯦ ꯋꯥꯔꯦ ꯑꯗꯨꯅ ꯑꯒ ꯂꯩꯦ
ꯔꯥꯡ ꯄꯨꯡꯀꯌꯥ ꯇꯨꯝ꯭ꯔꯥ
ꯎꯝ
꯭ꯂ
ꯎꯝ ꯑꯗꯨꯃ ꯇꯗꯤꯖꯤ ꯌꯥꯝꯅꯨꯡ ꯋꯥꯑꯀꯣ ꯂꯩ ꯎꯝ
ꯣ ꯌꯦꯡꯕ꯭ꯔꯥ
ꯇꯨꯝꯕ ꯐꯪꯗ꯭ꯔꯕꯅꯤꯅ ꯌꯥꯝ ꯋꯥꯔꯦ ꯅꯪ ꯅꯣꯏ ꯅꯪꯗꯤ ꯆꯥꯡꯅꯥꯅ ꯇꯕꯤ ꯑꯣ ꯃꯥꯏꯗꯤ ꯐꯁꯤꯅ ꯇꯗ ꯐꯖꯅ ꯇꯨꯝꯗꯕꯒꯤꯀꯣ ꯌꯥꯝ ꯃꯃꯥꯡꯗꯗ ꯑꯣꯏ ꯂꯥꯁꯥꯁ ꯄꯨꯅꯤꯗ꯭ꯔꯦ ꯍꯥꯏꯗꯤ
ꯃꯩꯇꯩꯔꯣ
ꯎꯝ ꯅ ꯀꯔꯤ ꯃꯊꯦꯜꯅ ꯢꯄꯝ ꯄꯥꯝꯒꯦꯕ ꯍꯥ ꯏꯗꯤ
ꯎꯝ
ꯑꯩꯈꯣꯏꯗꯤ ꯀꯩꯅꯣꯁꯦ ꯍꯧꯖꯤꯛꯇꯤꯀꯣ ꯑꯗꯨꯝ ꯀꯩꯅꯣ ꯇꯧꯖꯕꯁꯦ ꯆꯝꯊꯣꯡ ꯆꯥꯔꯒꯦ ꯍꯥꯎꯔꯦ ꯍꯧꯖꯤꯛꯇꯤ ꯅꯪꯗꯤ ꯀꯩꯅ ꯍꯥꯎꯒꯦ ꯑꯆꯝꯕ ꯆꯥꯔꯗꯤ ꯏꯁꯀꯤꯟꯁꯨ ꯐꯖꯔꯦ ꯑꯗꯒꯤ ꯃꯥꯏꯁꯨ ꯅꯥꯟ ꯊꯣꯛꯑꯦ ꯑꯍꯥꯎꯕ ꯑꯍꯥꯎ ꯁꯇ ꯑꯣꯏꯔꯦ ꯑꯗꯨꯃꯥꯏ ꯍꯥꯎꯏꯀꯣꯁꯨꯝꯖꯁꯦ ꯍꯧꯖꯤꯗꯤ ꯆꯝ ꯃꯥ ꯆꯥꯔꯦꯗꯤ
ꯎꯝ
ꯎ
ꯃꯤꯆꯞꯒ
ꯅꯗꯤ ꯀꯔꯤ ꯀꯔꯤ ꯁꯥꯡꯕꯅ
ꯍꯜꯂꯣ
ꯊꯥꯎꯅ ꯄꯥꯝꯖꯕ꯭ꯔꯣ ꯑꯆꯝꯕ ꯄꯥꯝꯖꯕ꯭ꯔꯣ
ꯄ ꯌꯥꯝ ꯆꯥꯠꯇꯦ ꯁꯀꯨꯜ ꯆꯂ
ꯇꯥꯕ꯭ꯔꯕꯥ
ꯍꯥ
ꯑꯩꯒꯕ ꯁꯥꯟꯅꯕꯁꯤꯡ ꯕꯥꯏꯒ ꯋꯥꯔꯤ ꯁꯥꯟꯅꯕꯁꯤ ꯊꯥꯒꯠꯆꯔꯦ
ꯑꯁ ꯌꯪꯈꯣꯟ ꯇꯥꯕ ꯅꯨꯡꯉꯥꯏꯖ꯭ꯔꯩ ꯑꯃꯨꯛꯀ ꯇꯧꯔꯛꯀꯦ
ꯆ ꯂ
ꯑꯃꯨ ꯀ ꯀ ꯀ ꯎꯚꯔ